ꯑꯣ ꯍꯜꯂꯣ
ꯑꯣ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯀꯔꯤꯁꯨ ꯇꯧꯗꯦ ꯐꯝ ꯀꯔꯤꯁꯨ ꯇꯧꯗꯦ ꯐꯝꯔꯒ ꯂꯥꯏ ꯍꯣꯏ ꯐꯝꯔꯒ ꯂꯥꯏꯔꯤꯛ ꯏꯌꯦ
ꯑꯣ ꯑꯗꯨꯗꯤ ꯏꯕꯥꯟꯅꯤ ꯃꯥꯟꯅꯔꯦ ꯑꯩꯁꯨ ꯍꯨꯖꯤꯛ ꯑ ꯅꯣꯠꯁ ꯏꯔꯒ ꯂꯩꯌꯦ
ꯑꯣ
ꯅꯪ ꯆꯥꯛ ꯆꯥꯛ ꯀꯅꯥꯅ ꯊꯣꯡꯗꯣꯏꯅꯣ
ꯆꯥꯛꯇꯤ ꯑꯩꯒꯤ ꯃꯃꯥꯅ ꯊꯣꯡꯒꯤ
ꯑꯣ ꯉꯁꯤꯗꯤ ꯀꯔꯤ ꯃꯊꯦꯜ ꯊꯣꯡꯗꯣꯏꯅꯣ
ꯉꯁꯤꯗꯤ ꯎꯝ ꯏꯔꯣꯝꯕ
ꯅꯪ ꯏꯔꯣꯝꯕ ꯌꯥꯝ ꯄꯥꯝꯕ꯭ꯔꯣ
ꯍꯣꯏ ꯄꯥꯝꯃꯦ ꯅꯡꯗꯤ ꯑꯣ ꯅꯪ ꯏꯔꯨꯝꯕ ꯑꯣ ꯑꯗꯣ ꯀꯔꯤ ꯀꯅꯥꯅꯣ ꯑꯣ ꯊꯣꯡꯈꯤꯅꯨ ꯍꯤꯟꯖꯥꯡ ꯉꯁꯤ ꯑꯩꯈꯣꯏꯒꯤꯗꯤ
ꯑꯩꯈꯣꯏ ꯅꯦꯅꯦꯅ ꯊꯣꯡꯒꯅꯤꯌꯦ
ꯑꯣ ꯅꯦꯅꯦꯔꯥ
ꯎꯝ ꯍꯣꯏ ꯅꯦꯅꯦ
ꯅꯪ ꯍꯣꯁꯇꯦꯜꯗ ꯂꯩꯕ꯭ꯔꯣ
ꯑꯩ ꯑ ꯍꯣꯏ ꯑꯩꯗꯤ ꯍꯣꯁꯇꯦꯜꯗ ꯂꯩꯌꯦ
ꯍꯣꯁꯇꯦꯜ ꯂꯩꯕ ꯅꯨꯡꯉꯥꯏꯕ꯭ꯔꯣ
ꯎꯝ ꯅꯨꯡꯉꯥꯏꯌꯦ
ꯑ
ꯑꯦꯟꯖꯥꯡꯗꯤ ꯍꯥꯎꯇꯦ
ꯑꯣ ꯍꯤꯟꯖꯥꯡꯗꯤ ꯍꯥꯎꯇꯦ
ꯍꯣꯏ ꯂꯩꯕꯗꯤ ꯅꯨꯡꯉꯥꯏ
ꯑꯣ
ꯅꯪꯁꯨ ꯂꯩꯅꯤꯡꯕ꯭ꯔꯣ꯫
ꯑꯁ ꯍꯣꯏ ꯂꯩꯅꯤꯡꯉꯤꯅꯤꯅꯦ
ꯑꯗꯨꯗꯤ ꯑꯩꯒ ꯂꯩꯁꯤ ꯂꯥꯛꯑꯣꯗꯅ꯫
ꯑꯩꯒꯤ ꯏꯃꯥꯅꯟꯅꯕꯤ ꯑꯃꯁꯨ ꯂꯩꯌꯦ ꯍꯣꯁꯇꯦꯜꯗ ꯃꯥꯁꯨ ꯑꯩꯕꯨ ꯀꯧꯋꯦ ꯑꯁꯤꯗ ꯂꯩꯌꯣ ꯅꯪꯁꯨ ꯃꯥꯏꯅ ꯈꯣꯒꯦ
ꯑ ꯅꯪ ꯀꯩ ꯍꯥꯏꯈ꯭ꯔꯒꯦ
ꯎꯝ ꯑꯗꯨ ꯍꯧꯖꯤꯛꯇꯤ ꯈꯪꯗꯦ ꯑꯩꯒꯤ ꯃꯃꯥꯗ ꯍꯥꯏꯒꯦ ꯍꯥꯏꯔꯒ ꯎ ꯍꯣꯁꯇꯦꯜꯗ ꯂꯩꯒꯦ ꯍꯥꯏꯌꯦ
ꯅꯪ ꯍꯣꯁꯇꯦꯜꯗ ꯂꯩꯕ ꯌꯥꯝ ꯄꯥꯝꯖꯕ꯭ꯔꯣ
ꯌꯥꯝꯗꯤ ꯄꯝ ꯌꯥꯝꯗꯤ ꯄꯥꯝꯗꯦ ꯑꯗꯨꯁꯨ ꯏꯃꯥꯟꯅꯨꯕꯤ ꯈꯥ ꯑꯗꯨꯔꯗꯤ ꯂꯩꯅꯤꯡꯢ ꯍꯣꯏ ꯅꯨꯡꯉꯥꯏꯌꯦ
ꯑꯣ ꯅꯪꯒꯤ ꯏꯃꯥꯟꯅꯕꯤ ꯌꯥꯝ ꯐꯕ꯭ꯔꯣ
ꯍꯣꯏ ꯐꯩꯌꯦ
ꯃꯥꯅ ꯅꯪꯕꯨ ꯂꯩꯁ ꯂꯩꯁꯦ ꯍꯥꯏꯕ꯭ꯔꯣ
ꯍꯣꯏ ꯐꯩꯌꯦ
ꯐꯩꯀꯣ ꯑꯗꯨꯗꯤ
ꯎꯝ ꯅꯪ ꯆꯥꯛ ꯆꯥꯔꯕ꯭ꯔꯣ
ꯑꯥ ꯑꯩ ꯆꯥꯛ ꯆꯗ꯭ꯔꯤꯌꯦ
ꯆꯥꯗ꯭ꯔꯤꯌꯦ ꯑꯣ
ꯑꯩꯈꯣꯏ ꯍꯧꯖꯤꯛ ꯆꯥꯛ ꯆꯥꯛꯇꯤ ꯊꯣꯡꯕ ꯂꯣꯏꯔꯦ
ꯑꯣ ꯑꯣ ꯎ
ꯑꯩꯈꯣꯏꯗꯤ ꯍꯋꯥꯏ ꯊꯣꯡꯉꯦ
ꯑꯣ ꯍꯋꯥꯏ ꯊꯣꯡꯕ꯭ꯔꯥ ꯎꯝ
ꯎꯝ ꯍꯣꯏ ꯊꯣꯡꯉꯦ
ꯎꯝ ꯍꯥꯎꯕ꯭ꯔꯣ ꯍꯋꯥꯏꯗꯦ ꯍꯋꯥꯏꯗꯤ
ꯎ ꯑ ꯍꯥꯎꯇꯦꯗ ꯍꯣꯁꯇꯦꯜꯒꯤ ꯍꯋꯥꯏꯗꯤ ꯍꯥꯎꯇꯦ
ꯑꯣ ꯃꯥꯥꯟꯅꯦ ꯌꯨꯝꯒꯤꯗꯤ ꯍꯥꯎꯋꯦꯕꯣ
ꯍꯣꯏ ꯌꯨꯝꯒꯤꯗꯤ ꯐꯖꯅ ꯀꯨꯛ ꯇꯧꯔꯦꯗꯅ
ꯑꯣ
ꯑꯗꯨꯅ ꯍꯥꯎꯔꯦ ꯍꯣꯁꯇꯦꯜꯒꯤꯗꯤ ꯍꯥꯎꯇ꯭ꯔꯦ
ꯍꯣꯏ ꯃꯅꯦ
ꯎ ꯑꯗꯨꯅꯦ
ꯅꯪꯗꯤ ꯀꯣꯂꯦꯖ ꯆꯠꯄ꯭ꯔꯣ ꯆꯠꯀꯗ꯭ꯔꯣ
ꯍꯣꯏ ꯆꯠꯀꯅꯤ ꯀꯣꯂꯦꯖꯇ ꯉꯁꯤ ꯑꯩꯈꯣꯏꯗꯤ ꯄ꯭ꯔꯖꯦꯟꯇꯦꯁꯟ ꯑꯃ ꯂꯩꯌꯦ ꯑꯗꯨꯕꯨ ꯑꯣ ꯆꯠꯀꯅꯤ
ꯑꯣ ꯌꯥꯝ ꯐꯩ ꯁꯣ ꯅꯣꯏꯗꯤ ꯄ꯭ꯔꯖꯦꯟꯇꯦꯁꯟꯒꯨꯝꯕꯁꯨ ꯌꯥꯝ ꯇꯧꯕ꯭ꯔꯥ
ꯑꯥꯍꯣꯏ ꯇꯧꯋꯦ ꯑꯩꯈꯣꯏꯒꯤ ꯀꯣꯂꯦꯖꯇꯤ꯫
ꯑꯣ ꯌꯥꯝ ꯐꯩꯌꯦ ꯑꯗꯨꯗꯤ
ꯍꯣꯏ ꯆꯠꯒꯅꯤ ꯑ ꯄ꯭ꯔꯖꯦꯟꯇꯦꯁꯟꯁꯨ ꯌꯥꯝ ꯂꯩꯌꯦ꯫ ꯍꯣꯢ ꯀꯣꯂꯦꯖꯇꯤꯀꯣ꯫
ꯍꯣꯏ ꯑꯩꯈꯣꯏ ꯑꯩꯈꯣꯏꯁꯨ ꯑꯦꯛꯖꯥꯝ ꯀꯨꯏꯗ꯭ꯔꯕꯒꯤ ꯂꯥꯏꯔꯤꯛ ꯄꯥꯎ ꯄꯥꯎ ꯍꯥꯏ ꯑꯩ ꯂꯥꯏꯔꯤꯛ ꯂꯥꯏꯔꯤꯛ ꯌꯥꯝꯅ ꯄꯥꯅꯤꯡꯗꯕ ꯃꯇꯝꯁꯤꯗ
ꯍꯣꯏ ꯃꯥꯅꯦ ꯑꯩꯁꯨ ꯂꯩꯥꯏꯔꯤꯛꯗꯤ ꯄꯥꯅꯤꯡꯗꯦꯗ
ꯃꯣꯏꯅ ꯂꯥꯏꯔꯤꯛ ꯄꯥꯎ ꯄꯥꯎ ꯄꯥꯎ ꯑꯗꯨꯝ ꯍꯥꯏꯕ ꯑꯩꯉꯣꯟꯗ ꯑꯩꯅꯗꯤ ꯄꯥꯅꯤꯡꯗꯕ
ꯎꯝ꯫
ꯂꯥꯏꯔꯤꯛꯁꯦ ꯌꯥꯝ ꯅꯨꯡꯉꯥꯏꯇꯦꯗꯀꯣ
ꯍꫭꯏ ꯂꯥꯏꯔꯤꯛꯇꯤ ꯄꯥ ꯂꯥꯏꯔꯤꯛꯇꯤ ꯑꯗꯨꯝ ꯄꯔꯗꯤ ꯑꯣ ꯆꯥꯛ ꯂꯥꯝꯃꯦꯀꯣ
ꯍꯣꯏ ꯋꯥꯏꯑꯦ
ꯍꯣꯏ ꯋꯥꯏꯑꯦ
ꯑꯗꯨꯒꯤꯅꯦ ꯑꯩꯅ ꯄꯥꯅꯤꯡꯗ꯭ꯔꯤꯁꯦ
ꯍꯣꯏ
ꯅꯪ ꯅꯣꯡꯃꯗꯤ ꯑꯩꯈꯣꯏꯗ ꯂꯥꯛꯑꯣꯗꯅ
ꯍꯣꯏ ꯂꯥꯛꯀꯥꯅꯤ ꯀꯣ
ꯉꯥꯏꯔꯝꯒꯦ
ꯍꫭꯏ ꯍꯣꯏ ꯍꯣꯏ
ꯅꯪ ꯅꯪꯒꯤ ꯐ꯭ꯔꯦꯟꯁꯤꯡꯒ ꯂꯩꯕ꯭ꯔꯣꯅꯥ
ꯍꯣꯏ ꯂꯩꯌꯦ
ꯎꯝ ꯎꯝ ꯅꯪꯒꯤ
ꯒꯤ ꯐ꯭ꯔꯦꯟꯁ ꯁꯨ ꯂꯩꯌꯦ ꯏꯃꯥꯟꯅꯕꯤ ꯑꯅꯤ ꯑꯍꯨꯝ ꯂꯩꯌꯦ ꯍꯧꯖꯤꯛꯇꯤ ꯑ ꯇꯨꯒꯦꯗꯔꯅꯦ
ꯑꯥ ꯃꯣꯏ ꯐꯕ꯭ꯔꯣ
ꯍꯥ ꯑꯥ ꯍꯣꯏ ꯐꯩꯌꯦ ꯌꯥꯝꯅ ꯐꯩꯌꯦ ꯅꯪꯒꯤꯗꯤ ꯂꯩꯕ꯭ꯔꯣ ꯏꯃꯥꯟꯅꯕꯤꯁꯤꯡ
ꯍꯣꯏ ꯑꯩꯒꯤ ꯏꯃꯥꯟꯅꯕꯤ ꯑꯃ ꯑꯃ ꯑꯃ ꯂꯩꯌꯦ ꯃꯥꯗꯤ ꯎꯝ ꯂꯝ ꯌꯥꯝ ꯂꯥꯞꯄꯦ
ꯎꯝ‌꯫
ꯑꯗꯣ ꯃꯥꯗꯤ ꯀꯩꯅꯣꯗ ꯃꯥꯗꯤ ꯍꯟꯗꯛ ꯆꯍꯤꯗꯀꯣ
ꯑꯣ
ꯑꯗꯨꯗ ꯃꯥꯗꯤ ꯀꯩꯅꯣ ꯇꯧꯒꯅꯤ ꯑꯥ ꯐꯥꯔꯃꯥꯁꯤ ꯈꯪꯉꯦꯅ
ꯍꯣꯏ ꯈꯪꯉꯦ ꯎꯝ
ꯐꯥꯔꯃꯥꯁꯤ ꯇꯝꯕ ꯆꯠꯈ꯭ꯔꯅꯤ ꯑꯗꯨꯒꯤ ꯅꯨꯡꯉꯥꯏꯇꯦ
ꯑꫭꯏ ꯍꯣꯏ
ꯃꯥꯗꯤ ꯐꯥꯔꯃꯥꯁꯤ ꯌꯥꯝ ꯄꯥꯝꯕ
ꯑꯣ ꯃꯥ ꯆꯠꯈ꯭ꯔꯗꯤ ꯑꯩ ꯂꯩꯌꯦꯀꯣ
ꯍꯣꯏ ꯍꯣꯏ ꯂꯩꯔꯣ ꯑꯩ ꯑꯩ ꯍꯥꯏꯔꯛꯀꯦꯀꯣ ꯅꯪꯕꯣ
ꯍꯣꯏ ꯑꯩꯉꫭꯟꯗ ꯂꯥꯎ ꯉꯥꯡꯁꯤꯟ ꯍꯣꯏ
ꯃꯤ ꯃꯤ ꯃꯌꯥꯝ ꯃꯤ ꯃꯌꯥꯝ ꯂꯩꯔꯗꯤ ꯋꯥꯈꯜ ꯅꯨꯡꯉꯥꯏꯅ
ꯍꯣꯏ
ꯑꯗꯨꯅꯦ ꯃꯤ ꯃꯌꯥꯝ ꯂꯩꯕꯁꯦ ꯐꯕꯅꯦ
ꯎꯝ
ꯄꯨꯟꯅ ꯑꯩꯈꯣꯏ ꯃꯌꯥꯝ ꯂꯩꯁꯦꯀꯣ
ꯍꯣꯏ ꯅꯪ ꯉꯁꯤ ꯀꯔꯤ ꯀ꯭ꯂꯥꯁ ꯀ꯭ꯂꯥꯁ ꯆꯥꯛꯀꯅꯤꯀꯣ ꯅꯪꯁꯨ
ꯍꯣꯏ ꯑꯩꯁꯨ ꯍꯣꯔꯦꯟ ꯀ꯭ꯂꯥꯁ ꯆꯠꯀꯅꯤ
ꯎꯝ
ꯅꯪꯁꯨ ꯍꯣꯔꯦꯟ ꯀ꯭ꯂꯥꯁ ꯆꯠꯀꯗꯣꯏ ꯅꯠꯇ꯭ꯔꯣ
ꯍꯣꯢ ꯅꯨꯡꯁꯤ ꯃꯪ ꯭ꯔꯦꯛꯐꯥꯥꯁ ꯁꯔꯗ꯭ꯔꯣ
ꯍꯥ
ꯕ꯭ꯔꯦꯛꯐꯥꯁ ꯆꯥꯔꯕꯣ ꯕ꯭ꯔꯦꯛꯐꯥꯁ
ꯕ꯭ꯔꯦꯛꯐꯥꯁ ꯆꯥꯗꯦ ꯑꯩꯗꯤ ꯅꯪꯗꯤ ꯆꯥꯔꯕꯣ
ꯍꯣꯏ ꯆꯥꯔꯦ ꯑꯩꯗꯤ
ꯀꯔꯤ ꯀꯔꯤ ꯆꯥꯔꯒꯦ
ꯑꯩꯗꯤ ꯕꯔꯦꯛ ꯒ ꯌꯦꯔꯨꯝ ꯆꯥꯔꯦ
ꯑꯣ ꯌꯥꯝ ꯐꯩꯀꯣ
ꯍꯣꯏ
ꯑꯩꯗꯤ ꯕ꯭ꯔꯦꯛꯐꯥꯁ ꯆꯥꯅꯤꯡꯉꯥꯏ ꯂꯩꯇ꯭ꯔꯦ
ꯅꯨꯡꯉꯥꯏꯇꯦ ꯎꯝ ꯑꯣ
ꯑꯩꯅ ꯆꯥꯊꯣꯛꯈ꯭ꯔꯕ
ꯑꯣ ꯑꯣ
ꯑꯗꯨꯒꯤ ꯌꯥꯎꯗ꯭ꯔꯕ
ꯆꯥꯅꯤꯡꯕꯔꯣ ꯅꯪ
ꯍꯣꯏ ꯆꯥꯅꯤꯡꯉꯤ ꯅꯪ ꯑꯩꯒꯤ ꯄꯤꯕꯤꯒꯦꯔꯣ
ꯌꯥꯣ
ꯍꯥꯥ
ꯍꯣꯢ ꯑꯩꯅ ꯄꯤꯕꯤꯒꯦꯒꯣ
ꯍꯣꯏ ꯑꯩ ꯅꯪꯕꯨ ꯉꯥꯏꯔꯒ ꯂꯩꯒꯦꯀꯣ
ꯑꯗꯨ ꯍꯌꯦꯡꯗꯤ ꯆꯥ꯭ꯔꯆ ꯆꯠꯀꯅꯤꯀꯣ ꯒꯣ
ꯅꯪꯂꯣ ꯅꯪ ꯍꯌꯦꯡ ꯆ꯭ꯥꯁꯆ ꯆꯠꯇꯣꯢꯔꯣ ꯍꯥ ꯍꯜꯂꯣ ꯅꯪ ꯍꯌꯦꯡ ꯆꯥ꯭ꯔꯆꯇ ꯆꯠꯀꯦ ꯍꯥꯏꯕ꯭ꯔꯣ ꯑꯗꯨꯗꯤ ꯐꯖꯅ ꯆꯠꯂꯣꯀꯣ ꯎꯝ ꯅꯃꯥꯟꯅꯕꯤꯁꯤꯡꯒ ꯅꯨꯡꯉꯥꯢꯅ ꯉꯥꯏꯅ ꯌꯥꯎꯃꯤꯟꯅꯔꯣ
ꯅꯪꯁꯨ ꯅꯪꯁꯨ ꯂꯥꯛꯑꯣ
ꯍꯣꯏ ꯑꯩꯁꯨ ꯂꯥꯛꯅꯤꯡꯉꯦ ꯑꯩ ꯗ꯭ꯔꯦꯁ ꯂꯩꯇꯦ
ꯗ꯭ꯔꯦꯁ ꯂꯩꯇꯦ ꯑꯪꯉꯣꯟꯗ ꯂꯩꯑꯣ ꯑꯣꯉꯟꯗ ꯂꯩꯌꯦ ꯑꯩꯉꯟꯗ ꯂꯧꯔꯣꯀꯣ
ꯍꯣꯏ ꯅꯪꯅ ꯄꯤꯕꯤꯌꯣ ꯑꯩ ꯑꯩꯁꯨ ꯂꯥꯛꯀꯦꯀꯣ
ꯍꯣꯢ ꯂꯥꯛꯑꯣ
ꯎꯝ꯫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
ꯆꯔꯨꯆꯇꯥ ꯆꯄꯗꯤ ꯐꯩꯕ ꯐꯩꯒꯣ꯫
ꯍꯣꯏ ꯐꯌꯦ ꯐꯌꯦ ꯍꯣꯏ꯫ ꯍꯣꯏ ꯃꯥꯅꯦ꯫
ꯑꯣ ꯑꯗꯨꯗꯤ ꯑꯩꯁꯨ ꯂꯥꯛꯀꯦꯀꯣ꯫
ꯍꯣꯏ ꯂꯛꯑꯣ꫰ ꯀꯗ ꯫ ꯀꯗꯔ ꯄ꯭ꯔꯦꯇꯣꯒꯦꯀꯣ꯫ ꯍꯣꯏ ꯎꯨꯝ꯫
ꯏꯃꯥꯟꯅꯕꯤ ꯂꯣꯏꯅ ꯆꯠꯀꯗ꯭ꯔꯣ ꯅꯪꯒꯤ ꯐ꯭ꯔꯦꯟꯁꯤꯡꯗꯣ꯫
ꯍꯣꯏ ꯆꯠꯀꯅꯤ꯫ ꯆꯠꯀꯅꯤ꯫
ꯃꯣꯏꯁꯨ ꯆꯔꯆꯇ ꯂꯣꯏꯅ ꯂꯣꯏꯅ ꯆꯠꯄ꯭ꯔꯥ꯫
ꯍꯣꯏ ꯂꯣꯏꯅ ꯂꯣꯏꯅ ꯆꯠꯆꯌꯦ꯫ ꯗꯣ ꯆꯔ ꯆ ꯈꯨ ꯆꯠꯅꯤ ꯍꯣꯏ꯫ ꯑꯩꯈꯣꯏꯒꯤ ꯐꯦꯃꯤꯂꯤꯒ ꯏꯃꯥꯟꯅꯄꯤꯒ ꯈꯨꯔꯨꯝꯖꯩ ꯈꯨꯔꯨꯝꯖꯒꯦ
ꯑꯣ ꯈꯨꯔꯨꯝꯃꯣ ꯈꯨꯔꯨꯝꯃꯣ ꯑꯩꯁꯨ ꯂꯥꯛꯀꯦ
ꯍꯣꯏ ꯈꯨꯔꯨꯝ ꯇꯧꯒꯦ ꯍꯣꯏ ꯑꯩꯈꯣꯏꯒꯤ ꯐꯦꯃꯤꯂꯤ ꯀ ꯈꯨꯨꯔꯨꯝꯊꯣꯛꯀꯦ ꯐꯦꯃꯤꯂꯤ ꯃꯔꯨꯞ ꯑꯩꯒꯤ ꯏꯃꯥꯟꯅꯄꯤ ꯀꯤ ꯃꯔꯨ ꯑꯥ ꯈꯨꯔꯨꯝ ꯈꯨꯔꯨꯝ ꯇꯧꯕꯤꯒꯦ
ꯈꯨꯔꯨꯝꯕꯤꯒꯦ ꯑꯗꯣ ꯅꯪ ꯀꯪꯂꯥ ꯆꯠꯂꯕ꯭ꯔꯣ
ꯍꯥ
ꯀꯪꯂꯥꯗ ꯆꯠꯂꯕꯣ
ꯎꯨꯝ ꯀꯪꯂꯥꯗ ꯍꯣꯏ ꯆ꯭ꯔꯁ ꯆꯠꯂꯒ ꯆꯒꯅꯤ
ꯂꯥꯏ ꯂꯥꯏ ꯈꯨꯔꯝꯕ ꯍꯥꯟꯅ ꯆꯠꯂꯕꯣ
ꯍꯣꯏ ꯍꯥꯟꯅ ꯆꯠꯒ ꯎꯝ ꯀꯂꯥꯁꯇꯁꯨ ꯆꯠꯀꯅꯤ
ꯃꯣꯏꯔꯥꯡꯗ ꯆꯠꯅꯤꯡꯕ꯭ꯔꯣ
ꯑꯣ ꯃꯣꯏꯔꯥꯡ ꯍꯣꯏ ꯃꯣꯏꯔꯥꯡꯁꯨ ꯆꯪꯅꯤ ꯑꯩꯒꯤ ꯏꯃꯥꯟꯅꯨꯕꯤꯒꯤ ꯑꯥ ꯏꯃꯥꯟꯅꯨꯕꯤꯒꯤ ꯌꯨꯝꯗꯤ ꯑꯥ ꯃꯣꯏꯔꯥꯡꯗ ꯑꯃ ꯂꯩꯌꯦ ꯃꯈꯣꯏꯁꯨ ꯂꯥꯛꯑꯣ ꯂꯥꯛꯑꯣ ꯍꯥꯏꯔꯦ
ꯑꯣ ꯅꯪ ꯆꯠꯇꯕ꯭ꯔꯣ
ꯎꯝ ꯎ ꯆꯛꯇꯦ ꯫
ꯅꯣꯡꯃꯗꯤ ꯆꯠꯁꯦ ꯑꯩꯈꯣꯏ ꯄꯨꯜꯂꯞ꯫
ꯑ ꯍꯣꯏ ꯆꯠꯁꯦꯀꯣ꯫
ꯍꯣꯏ ꯆꯠꯁꯦ ꯀꯣꯏꯕ ꯆꯠꯄꯁꯨ ꯅꯨꯡꯉꯥꯏꯗꯅ꯫
ꯑꯥ--꯫
ꯀꯣꯏꯕ ꯆꯠꯄꯁꯨ ꯅꯨꯡꯉꯥꯏꯕ ꯅꯠꯇ꯭ꯔꯣ꯫
ꯍꯣꯏ ꯅꯨꯡꯉꯥꯏꯌꯦ꯫
ꯍꯣꯏ ꯑꯩꯈꯣꯏ ꯄꯨꯂꯞ ꯀꯣꯏꯕ ꯆꯠꯂꯁꯦꯀꯣ꯫
ꯍꯣꯏ ꯅꯪꯒꯤ ꯕꯣꯏ ꯐ꯭ꯔꯦꯟ ꯌꯥꯎꯕ꯭ꯔꯣ ꯅꯪ--꯫
ꯑꯩꯒꯤ ꯕꯣꯏ ꯐ꯭ꯔꯦꯟ ꯍꯣꯏ ꯑꯩꯒꯤ ꯕꯣꯏ ꯐ꯭ꯔꯦꯟ ꯑꯃ ꯂꯩ ꯑꯗꯨꯕꯨ ꯑꯩꯒ ꯃꯥꯒ ꯐꯩꯇꯤꯡ ꯐꯩ--꯫ ꯈꯠꯅꯔ ꯈꯠꯅꯔ ꯂꯩ ꯍꯧꯖꯤꯛꯇꯤ꯫
ꯑꯣ ꯀꯔꯤꯒꯤ ꯍꯥꯏ ꯆꯤꯇꯦ
ꯃꯥꯅ ꯃꯥꯗꯣ ꯈꯪꯗꯦ ꯑꯩꯗꯣ ꯌꯥꯝ ꯁꯥꯎꯍꯜꯂꯦ
ꯅꯪ ꯀꯞꯄ꯭ꯔꯥ ꯑꯗꯨ
ꯍꯣꯏ ꯑꯩ ꯀꯞꯄꯦ ꯌꯥꯝꯅ ꯑꯗꯣ ꯃꯥꯗꫭ ꯅꯍꯥꯟ ꯑꯩ ꯌꯥꯝ ꯁꯥꯎꯍꯟꯕꯒꯤ ꯑꯩ ꯍꯧꯖꯤꯛꯇꯤ ꯌꯥꯝꯅ ꯁꯥꯎꯈ꯭ꯔꯦ
ꯅꯪꯁꯨ ꯀꯥꯞꯀꯅꯨ ꯑꯗꯨ ꯃꯥꯁꯨ ꯅꯪꯅ ꯁꯥꯎꯔꯁꯨ ꯀꯥꯞꯀꯅꯨ
ꯍꯣꯏ ꯑꯩꯁꯨ ꯀꯞꯄꫭꯏ ꯈꯟꯕ ꯍꯦꯛꯇ ꯀꯞꯅꯤꯡꯉꯛꯄ
ꯑꯣ
ꯃꯊꯪꯗꯒꯤꯗꯤ